ꯇ ꯍꯜꯂꯣ
ꯀꯥꯏ ꯏꯃꯅꯕꯤ
ꯀꯩꯗꯧꯕꯤꯔꯝꯃꯤꯅꯣ
ꯀꯩꯁꯨ ꯊꯣꯏꯗꯣꯛꯄ ꯇꯧꯗꯦ ꯁꯨꯝ ꯂꯩꯖꯔꯝꯃꯤ ꯏꯃꯥꯟꯅꯕꯤꯗꯤ ꯀꯩꯗꯧꯕꯤꯔꯤꯅꯣ
ꯑꯩꯁꯨ ꯁꯨꯝ ꯐꯝꯂꯝꯕꯅꯦ
ꯉꯁꯤ ꯅꯣꯡꯃꯒꯤ ꯀꯩꯀꯩ ꯊꯕꯛ ꯇꯧꯈ꯭ꯔꯒꯦ
ꯉꯁꯤ ꯅꯣꯡꯃꯒꯤ ꯑꯩ ꯇꯨꯝ ꯍꯦꯛ ꯍꯧꯒꯠꯂꯛꯄꯒ ꯂꯥꯏꯔꯤꯛ ꯁꯦ ꯉꯥꯏꯍꯥꯛ ꯁꯦꯝꯗꯣꯛꯑꯦ ꯌꯦꯡꯊꯣꯛꯑꯦ ꯑꯗꯨꯗꯒꯤ ꯆꯥꯛ ꯑꯃꯨꯛ ꯊꯣꯡꯗꯣꯛꯑꯦ ꯆꯥꯛ ꯆꯥ ꯎꯝ ꯆꯥꯛ ꯆꯥ ꯊꯣꯛꯒ ꯑꯃꯨꯛ ꯏꯔꯨꯖꯊꯣꯛꯇꯅ ꯇꯧꯋꯦ ꯑꯗꯨꯒ ꯑꯃꯨꯛ ꯍꯤꯞꯄꯦ ꯑꯗꯨꯒ ꯍꯤꯞꯄꯒ ꯊꯝꯃꯦ ꯑꯗꯨꯒ ꯅꯪꯒ ꯍꯧꯖꯤꯛ ꯋꯥꯔꯤ ꯁꯥꯟꯅꯔꯤ
ꯊꯕꯛꯇꯤ ꯂꯣꯏꯁꯤꯟꯈ꯭ꯔꯕꯣ
ꯊꯕꯛ ꯊꯕꯛꯇꯤ ꯏꯕꯒꯤꯗꯨꯔꯣ ꯏꯕꯒꯤꯗꯨ ꯂꯣꯏꯗ꯭ꯔꯤ
ꯀꯋꯥꯜꯂꯤꯒꯗꯧ ꯋꯥ
ꯉꯁꯥꯏꯒꯤꯗꯒꯤ ꯑꯗꯨꯝ ꯎꯝ ꯍꯤꯞꯄꯒ ꯂꯩꯕꯒꯤ ꯂꯣꯏꯗ꯭ꯔꯤ ꯑꯥ
ꯅꯪ ꯌꯥꯝ ꯇꯟꯕ ꯑꯉꯥꯡ ꯑꯃ ꯑꯣꯏꯔꯦ
ꯑꯩ ꯌꯥꯝ ꯇꯟꯕ ꯑꯉꯥꯡꯉꯣꯏꯗ ꯍꯦꯛꯇ ꯆꯥꯛ ꯇꯣꯛꯄꯒ ꯍꯦꯛꯇ ꯇꯨꯝꯅꯤꯡꯉꯛꯄ ꯎꯏꯊꯔꯛꯑꯦ ꯏꯕ ꯉꯝꯗꯦ ꯑꯗꯨꯒꯤ ꯑꯩꯗꯣ ꯄꯨꯡ ꯑꯅꯤꯃꯨꯛ ꯇꯨꯝꯊꯣꯛꯑꯦ
ꯅꯪ ꯃꯊꯧ ꯃꯁꯛ ꯈꯪꯗꯕ ꯏꯃꯥꯟꯅꯕꯤ ꯑꯣꯏꯔꯦ
ꯑꯦ ꯉꯥꯏꯈꯣ ꯉꯥꯏꯈꯣ ꯑꯩ ꯀꯩꯅꯣꯝ ꯍꯪꯈꯤꯒꯦ ꯅꯪ ꯑꯗꯨ ꯏꯕ ꯃꯇꯝꯗꯅꯦ ꯑ ꯆꯠꯂꯨꯕ ꯃꯐꯝꯨꯗꯤ ꯑ ꯑꯗꯨꯣ ꯃꯅꯨꯡꯗ ꯆꯪꯉꯨꯔꯒ ꯇꯧꯕꯁꯤꯡꯗꯣ ꯂꯣꯏ ꯏꯕ꯭ꯔꯣ
ꯎꯝ ꯏꯍ ꯃꯅꯨꯡꯗ ꯆꯪꯉ ꯆꯪꯉ ꯁꯨꯃꯥꯏꯅ ꯊꯦꯡꯅꯔꯛꯏ ꯁꯨꯃꯥꯏ ꯁꯨꯃꯥꯏꯅ ꯂꯩ
ꯎꯝ ꯑ ꯑꯗꯨꯗꯒꯤ ꯑꯗꯨꯗꯩ ꯊꯣꯛꯂꯛꯑꯦ ꯊꯣꯛꯂꯛꯑꯕ ꯃꯇꯨꯡꯗ ꯑꯩꯈꯣꯏ ꯄꯨꯝꯅꯃꯛ ꯍꯜꯂꯛꯑꯦꯅ
ꯎꯝ
ꯑꯣ ꯑꯗꯒꯤ ꯑꯩꯈꯣꯏꯒꯤ ꯄꯨꯛꯅꯤꯡꯒꯤ ꯋꯥꯔꯣꯜ ꯈꯔ ꯐꯣꯡꯗꯣꯛꯑꯦ ꯍꯥꯏꯕꯗꯤ ꯊꯦꯡꯅꯔꯛꯄꯗꯨꯗ ꯄꯨꯛꯅꯤꯡ ꯅꯨꯡꯁꯤꯕ ꯐꯥꯎꯏꯤ ꯃꯈꯣꯏꯅ ꯇꯝꯃꯛꯄ ꯃꯇꯝꯗ ꯑꯩꯈꯣꯏꯒꯤ ꯊꯃꯣꯏꯗ ꯀꯞꯅꯤꯡꯕ ꯐꯥꯎꯏ ꯈꯣꯠꯂꯤꯗꯣ ꯑꯩꯒꯤꯔꯦ
ꯎꯝ
ꯑꯣ ꯑꯩꯁꯨ ꯑꯗꯨ ꯏꯔꯒ ꯂꯣꯏꯁꯤꯜꯂꯅꯤ ꯅꯍꯥꯟ ꯆꯥꯝꯊꯣꯔꯛꯄ ꯐꯣꯇꯣꯁꯤꯡ ꯅꯞꯁꯤꯜꯂꯅꯤ ꯑꯩꯈꯣꯏ ꯃꯅꯤꯄꯨꯔꯤ ꯂꯣꯟꯗ ꯐꯣꯇꯣꯁꯤꯕꯨ ꯀꯔꯤ ꯍꯥꯏꯒꯦ ꯈꯪꯕ꯭ꯔꯣ
ꯀꯔꯤ ꯁꯦꯟꯇꯣꯛꯁꯦ
ꯁꯤꯟꯇꯣꯛꯆꯦ ꯍꯥꯏꯌꯦꯦ
ꯈꯪꯗꯗ ꯍꯥꯏ
ꯑꯗꯨ ꯃꯃꯤꯒ ꯍꯥꯏꯗꯣꯏꯔꯣ ꯀꯥꯞꯊꯣꯛꯂꯕ ꯃꯃꯤ ꯀꯥꯏꯅ
ꯑꯗꯨꯗꯤ ꯇꯨꯅ ꯐꯣꯟꯗ ꯌꯥꯔꯤꯀꯥꯟꯗ ꯍꯥꯏꯗꯧꯕ ꯑꯗꯨꯒ ꯆꯦꯗ ꯇꯥꯔꯛꯑꯒꯅ ꯁꯤꯟꯇꯣꯛꯁꯦ
ꯇꯧꯁꯦ ꯑꯁ ꯈꯪꯖꯗ꯭ꯔꯦꯗ ꯑꯋꯥꯏꯕ ꯂꯣꯟ ꯑꯣꯏꯕꯖꯥꯠꯅꯤꯀꯣ ꯑꯋꯥꯏꯕ ꯑꯩꯈꯣꯏꯒꯤ ꯂꯣꯟ ꯑꯣꯏꯈ꯭ꯔꯕ ꯂꯣꯟꯅꯦꯕ
ꯃꯥꯅꯦ ꯃꯤꯉꯣꯟꯗꯒꯤ ꯄꯨꯔꯛꯑꯕ ꯂꯣꯟꯅꯤ
ꯈꯜꯂꯣꯟ ꯑꯗꯨꯕꯨ ꯑꯩꯈꯣꯏꯒꯤ ꯑꯣꯏꯈ꯭ꯔꯕ ꯍꯥꯏꯕꯗꯤ ꯑꯩꯈꯣꯏꯗꯤ ꯊꯥꯏꯅꯉꯩ ꯂꯩꯖꯔꯝꯗ꯭ꯔꯕꯅꯤꯅ ꯑꯗꯣ ꯆꯥꯎꯈꯠꯂꯛꯄꯗꯤ ꯍꯦꯟꯗꯣꯔꯛꯄꯅꯤꯅ ꯑꯅꯧ ꯑꯅꯧꯕ ꯂꯣꯟꯁꯦ ꯃꯌꯥꯝ ꯑꯃ ꯆꯪꯉꯛꯑꯦꯕ ꯑꯗꯨꯅꯦ ꯐꯣꯇꯣꯒ ꯍꯥꯏꯔꯛꯏꯁꯦ ꯑꯩꯈꯣꯏ ꯂꯣꯟꯗ ꯍꯟꯇꯣꯔꯑꯣ ꯍꯥꯏꯔꯒꯗꯤ ꯑꯩꯈꯣꯏ ꯃꯌꯥꯝꯅ ꯌꯥꯅꯕ ꯑꯃ ꯄꯨꯊꯣꯛ ꯇꯥꯕꯃꯤ ꯑꯗꯨ ꯐꯣꯇꯣꯁꯦ ꯍꯧꯖꯤꯛ ꯑꯩꯈꯣꯏ ꯃꯌꯥꯝꯅ ꯌꯥꯅꯔꯒ ꯑꯩꯈꯣꯏꯒꯤ ꯂꯣꯟ ꯑꯣꯏꯅ ꯁꯤꯖꯤꯟꯅꯔꯕꯅꯤꯅ ꯃꯤꯒꯤ ꯂꯣꯟ ꯑꯣꯏꯔꯁꯨ ꯑꯩꯈꯣꯏꯒꯤ ꯑ ꯂꯣꯟꯗꯤ ꯑꯣꯏꯔꯤꯅꯦ ꯑꯗꯨꯕꯨ ꯋꯥꯏꯔꯛꯄ ꯑꯣꯏꯔꯤꯅꯦꯕ ꯅꯠꯇ꯭ꯔꯥ
ꯃꯥꯅꯦ ꯅꯣꯡꯊꯛꯇ ꯄꯥꯕ ꯑꯦꯔꯣꯄ꯭ꯂꯦꯟꯁꯦ ꯑꯩꯈꯣꯏꯔꯣꯟꯗ ꯀꯩ ꯀꯧꯋꯦ
ꯑ ꯑꯦꯔꯣꯄ꯭ꯂꯦꯟꯁꯦ ꯀꯔꯤ ꯂꯩꯀꯪꯒꯤ ꯑꯗꯩꯀꯪ ꯍꯤ ꯍꯥꯏꯕ꯭ꯔꯥ ꯅꯠꯇꯦ
ꯃꯥꯂꯪ ꯍꯤ
ꯃꯂ ꯍ ꯃꯥꯜꯂꯟ ꯍꯤ ꯍꯥꯏꯕ ꯃꯥꯜꯂꯦ ꯑꯗꯨꯗꯤ ꯑꯉꯥꯡ ꯑꯣꯏꯔꯤꯉꯩꯗꯒ ꯌꯥꯝ ꯇꯝꯂꯄꯅꯤꯅꯦ
ꯂꯩꯗꯤꯌꯗꯤ ꯀꯌꯥ ꯍꯥꯏ
ꯀꯩ ꯍꯥꯏꯒꯦ ꯅꯪ ꯈꯪꯕ꯭ꯔꯣ ꯋꯥꯉꯥꯡꯈꯣꯟꯁꯦ
ꯋꯥꯉꯥꯡ ꯈꯣꯟꯖꯦꯜꯁꯨ ꯅꯠꯇꯦ ꯎꯝ ꯋꯥꯉꯥꯡꯁꯨꯦ ꯍꯨꯋꯥꯏꯑꯗꯥꯏꯅꯦ
ꯍꯥꯏ ꯍꯥꯏꯅꯕꯒꯨꯝ ꯇꯧꯕꯅꯦ ꯑꯗꯨꯗꯨꯅ ꯋꯥꯉꯥꯡ ꯆꯛꯐꯨꯁꯦ ꯀꯩꯅꯣ ꯑꯩꯈꯣꯏꯒꯤ ꯃꯥꯏꯀ꯭ꯔꯣꯐꯣꯟ ꯀꯥꯏꯅ ꯂꯩꯕ ꯋꯥ ꯉꯥꯡꯅꯕꯗꯣ ꯑꯗꯨꯗꯨꯁꯨ ꯋꯥꯉꯥꯡ ꯆꯠꯐꯨ ꯀꯥꯏꯅ ꯃꯅꯤꯄꯨꯔꯤ ꯂꯣꯟꯒꯤꯗꯤ ꯑꯗꯨꯃꯥꯏꯅ ꯍꯥꯏꯅꯩ ꯍꯥꯏꯀꯣ ꯑꯗꯨꯗꯒꯤ ꯀꯦꯃꯦꯔꯥꯒ ꯍꯥꯏꯕ ꯋꯥꯍꯩꯁꯤꯁꯨ ꯃꯅꯤꯄꯨꯔꯤ ꯂꯣꯟꯗ ꯀꯔꯤꯕ ꯃꯣꯏꯅ ꯍꯥꯏ ꯍꯥꯏꯕꯗ ꯈꯪꯗꯦꯗ ꯑꯔꯨ ꯑꯔꯨꯕ ꯉꯥꯛꯇ ꯂꯣꯟꯗ
ꯍꯥꯏꯥꯏꯅꯧꯅꯦ ꯇ ꯆꯨꯝ꯭ꯔꯦ ꯍꯒꯦꯅꯤ
ꯑ ꯈꯟꯗꯦ ꯇꯥꯗꯤ ꯇꯥꯈ꯭ꯔꯕꯅꯦꯅꯦ ꯀꯗꯥꯏꯗꯅꯣꯃ ꯅꯪ ꯈꯪꯕ꯭ꯔꯣ
ꯨꯄꯣꯣ ꯅ ꯏꯅꯦ ꯀꯥ ꯑꯣꯏꯦ ꯑꯩꯁꯨ ꯈꯪꯗꯦ
ꯑꯩꯁꯨ ꯈꯪꯗꯦ ꯑꯣꯖꯥꯗ ꯍꯪꯕ ꯇꯥꯔꯦ
ꯃꯣꯏ ꯉꯍꯥꯟ ꯍꯣꯏꯗ ꯋꯥꯔꯤ ꯁꯥꯟꯅꯁꯦ ꯍꯥꯏꯌꯣ
ꯍꯥꯏꯕꯅꯦ ꯑꯩꯅ ꯑꯩꯅ ꯅꯍꯥꯟ ꯐꯣꯟ ꯇꯧꯋꯦ ꯑꯗꯣ ꯃꯥꯒ ꯑꯩꯒꯗꯣ ꯋꯥꯔꯤ ꯁꯥꯟꯅꯕ ꯌꯥꯗꯦ ꯃꯉꯣꯟꯗ ꯍꯥꯟꯅ ꯄꯥꯎꯕꯤ ꯑꯁꯨꯃꯥꯏꯅ ꯍꯥꯏꯔꯛꯑꯦ ꯃꯉꯣꯟꯗ ꯍꯥꯟꯅ ꯄꯥꯎ ꯄꯤꯌꯣ ꯅꯪꯒ ꯋꯥꯔꯤ ꯁꯥꯟꯅꯒꯗꯧꯔꯤꯕ ꯃꯤꯗꯨꯗ ꯍꯥꯟꯅ ꯄꯥꯎ ꯄꯤꯔꯛꯑꯣ ꯑꯗꯨꯒ ꯅꯪꯒ ꯁꯥꯟꯅꯋꯣꯅ ꯍꯥꯏꯔꯛꯄꯅꯦꯕ ꯑꯗꯣ ꯑꯩꯅ ꯃꯉꯣꯟꯗ ꯄꯥꯎ ꯄꯤꯕꯅꯦꯕ ꯃꯥꯁꯦ ꯅꯠ ꯃꯥꯁꯦ ꯆꯪꯉꯒ ꯂꯩꯔꯕꯅꯦꯕ ꯑꯩꯅ ꯐꯣꯟ ꯇꯧꯔꯛꯄꯁꯦ ꯉꯥꯏꯔꯒ ꯑꯗꯣ ꯑꯩꯅ ꯇꯧꯔꯛꯄꯗꯣ ꯃꯉꯣꯟꯗ ꯆꯠꯇ꯭ꯔꯦ ꯑꯩꯅ ꯇꯧꯕꯗꯨꯁꯨ ꯆꯠꯇꯦ ꯀꯩꯒꯤꯅꯣ ꯈꯪꯗꯦ
ꯃꯥꯅ ꯇꯧꯕꯗꯨ ꯅꯪꯉꯣꯟꯗ ꯆꯠꯇ꯭ꯔꯕ
ꯃꯥꯒꯤꯗꯤ ꯑꯩꯈꯣꯏ ꯕꯥꯏꯅꯤꯅ ꯐꯪꯉꯤꯕ ꯁꯤꯒꯨꯝꯕ ꯊꯕꯛꯁꯤ ꯐꯪꯗꯦ ꯑꯇꯣꯞꯄ ꯎ ꯃꯤꯅ ꯁꯨꯃꯥꯏꯅ ꯉꯥꯡꯅꯔꯒ ꯊꯥꯔꯛꯄꯁꯦ ꯏꯊꯣꯛꯄꯒꯤ ꯑꯣꯏꯅ ꯐꯪꯉꯦ ꯍꯥꯏꯌꯦ ꯃꯥꯗꯤ
ꯑꯣ ꯏꯊꯣꯛꯑꯒ ꯊꯥꯗꯣꯏꯕ
ꯑꯥ
ꯑꯣ ꯀꯣꯜ ꯋꯥꯔꯤꯗꯤ ꯁꯥꯟꯅꯕꯩ ꯐꯪꯗꯕ ꯃꯥꯅ
ꯍꯣꯏ ꯑꯗꯨꯃꯥꯏꯅ ꯐꯪꯗꯕ ꯑꯗꯣ ꯁꯥꯟꯅꯕꯗꯤ ꯌꯥꯕꯅꯦꯕꯀꯣ ꯐꯪꯗꯕ ꯃꯤꯒꯤꯁꯨ ꯑꯩꯈꯣꯏ ꯑꯐꯨꯝꯕ ꯑꯩꯈꯣꯏꯒ ꯑꯗꯣ ꯀꯩꯌꯨꯝ ꯈꯪꯗ ꯌꯥꯔꯛꯇꯦ
ꯑꯗꯨꯗꯤ ꯃꯥꯏ ꯇꯥꯛꯁꯇꯣ ꯃꯥꯏ ꯁꯤ ꯐꯣꯟ ꯋꯥꯔꯤ ꯁꯥꯟꯅꯕꯒꯤ ꯇꯥꯛꯁꯇꯣ ꯂꯣꯏꯔꯝꯃꯅꯤꯌꯦ
ꯍꯣꯏ ꯑꯗꯨꯒꯤ ꯑꯣꯏꯔꯝꯃꯅꯤꯌꯦ
ꯃꯊꯪ ꯃꯊꯪ ꯇꯥꯛꯁ ꯃꯊꯪ ꯃꯊꯪ ꯂꯥꯛꯀꯗꯣꯏꯅꯦꯕ
ꯑꯗꯨꯒꯤ ꯃꯥꯟꯅꯗꯕ ꯌꯥꯗ꯭ꯔꯖꯥꯠꯂꯣ
ꯈꯪꯗꯦ ꯑꯣꯏꯔꯝꯕꯁꯨ ꯌꯥꯏ
ꯃꯥꯂ
ꯑꯗꯣ ꯃꯤꯅ ꯇꯧꯔꯛꯄꯗꯤ ꯂꯣꯏ ꯄꯥꯏꯕ ꯌꯥꯏ ꯍꯥꯏꯕ꯭ꯔꯥ
ꯑꯝ ꯃꯣꯏ ꯆꯤꯆꯦꯒ ꯑꯗꯨꯝ ꯋꯥꯔꯤ ꯁꯥꯟꯅꯩ ꯍꯥꯏꯌꯦ ꯃꯣꯏ ꯆꯤꯆꯦꯗ ꯑꯗ ꯃꯥ ꯑꯗꯨꯝ ꯄꯥꯏꯕ ꯌꯥꯏꯌꯦ ꯑꯩꯈꯣꯏ ꯋꯥꯔꯤꯕꯥꯂꯤ ꯋꯥꯔꯤꯂꯤꯁꯦ ꯃꯥ ꯃꯥꯏ ꯇꯥꯖꯔꯁꯤꯅꯤ
ꯑꯦ
ꯑꯣꯗꯤꯌꯣ ꯑꯣꯏꯅ ꯂꯥꯡꯑꯒ ꯃꯣꯏ ꯑꯣꯏꯅ ꯏꯊꯣꯛꯇꯣꯏꯔꯕ
ꯑꯥ ꯑꯣꯗꯤꯌꯑꯣ ꯑꯣꯏꯅ ꯂꯥꯛꯑꯒ ꯑꯣꯗꯤꯌꯑꯣꯗꯣ ꯇꯥꯔꯒ ꯏꯊꯣꯛꯑꯦ ꯍꯥꯏꯌꯦ
ꯎꯝ
ꯅꯠꯇ꯭ꯔꯒꯅ ꯑꯗꯨꯃꯥꯏꯅ ꯑꯣꯗꯤꯌꯣ ꯑꯣꯏꯅ ꯂꯥꯛꯑꯒꯔꯥ ꯅꯠꯇ꯭ꯔꯒꯅ ꯄꯦꯄꯔ ꯀꯩꯅꯣ ꯆꯦꯅꯥꯗ ꯋꯥꯍꯩꯁꯤꯡ ꯑꯣꯏꯅ ꯂꯥꯛꯑꯒ ꯑꯩꯈꯣꯏꯒꯤ ꯃꯩꯇꯩ ꯃꯌꯦꯛꯇ ꯑꯣꯏꯅ ꯏꯊꯣꯛꯄ ꯑꯗꯨꯃꯥꯏꯅ ꯇꯧꯕꯖꯥꯠ
ꯋꯥꯍꯪ ꯍꯪꯕꯤꯒꯁꯨ ꯌꯥꯝ ꯇꯧꯕꯅꯦ
ꯍꯣꯏ ꯍꯣꯏ ꯋꯥꯍꯪ ꯍꯪꯕꯤ ꯈꯣꯠꯄꯤ ꯌꯥꯝ ꯇꯧꯋꯦ ꯍꯥꯏꯌꯦ ꯀꯩꯒꯤ ꯑꯣꯏꯖꯥꯠꯅꯣ
ꯅꯪꯁꯨ ꯋꯥꯍꯪ ꯍꯪꯕꯤꯒꯦ ꯌꯥꯎꯔꯝꯃꯤꯗꯨꯗꯤ
ꯍꯣꯏ ꯑꯗꯨ ꯀꯩ ꯀꯩꯗꯧꯅꯗꯣꯏꯖꯥꯠꯅꯣ
ꯑꯗꯨ ꯀꯥꯏ ꯂꯩꯒꯒꯦ ꯅꯪꯒꯤ
ꯑꯗꯨꯗꯣ ꯏꯆꯦꯅ ꯁꯦꯝꯕꯤꯒꯅꯤ ꯍꯥꯏ ꯁꯦꯝꯕꯤꯗ꯭ꯔꯤꯌꯦ ꯏꯆꯦꯒꯤ ꯃꯅꯥꯛꯇ ꯅꯣꯡꯃ ꯆꯠꯂ ꯁꯦꯝꯃꯟꯒꯦ ꯑꯗꯨ ꯃꯦꯠꯄꯁꯨ ꯌꯥꯗꯦ ꯍꯥꯟꯅ ꯇꯥꯍꯧꯗꯕꯩꯔ ꯈꯪꯗꯌꯦ
ꯍꯣꯏ ꯅꯪ ꯁꯦꯝꯃꯜꯂꯣ ꯅꯪ ꯁꯪꯉꯗꯤ ꯍꯧꯖꯤꯛ ꯉꯥꯛꯇꯪ ꯀꯨꯝꯃꯒ ꯁꯪꯉꯝꯁꯨ ꯌꯥꯕꯅꯤꯅ
ꯑꯩ ꯍꯌꯦꯡꯒꯤꯗꯣ ꯑꯗꯨ ꯑꯃꯨꯛꯇ ꯏꯊꯣꯛꯀꯦ ꯇ ꯏꯊꯣꯛꯀꯦ ꯇꯧꯕ ꯎꯝ ꯑꯗꯨ ꯂꯣꯏꯔꯒ ꯆꯠꯅꯕ
ꯍꯣꯏ ꯅꯪ ꯐꯖꯅ ꯌꯦꯡꯉꯑꯣ ꯑꯗꯨꯒ ꯑꯩꯉꯣꯟꯗ ꯑꯃꯨꯛ ꯍꯥꯏꯅꯉꯥꯏ
ꯎꯝ ꯉꯁꯤ ꯅꯣꯡ ꯆꯨꯕ꯭ꯔꯣ ꯀꯩꯅꯣ ꯈꯪꯍꯧꯗ꯭ꯔꯦ ꯑꯩꯗꯤ ꯇ
ꯅꯣꯡꯅꯦꯅ ꯆꯨꯔꯤꯁꯦ ꯐꯖꯅ ꯖꯣꯝ ꯂꯅꯥꯥꯛ ꯆꯨꯊꯒꯦꯅꯁꯨ ꯈꯟꯗꯦ ꯑꯗꯨꯒ
ꯑꯃꯨꯛ ꯁꯤꯜꯂꯒ ꯑꯃꯨꯛ ꯆꯥꯛꯅꯔꯒ ꯂꯩꯌꯦꯀꯣ
ꯍꯣꯏ ꯑꯣꯝꯁꯨ ꯑꯝ ꯆꯅꯩ ꯅꯣꯡꯉꯦꯅ ꯐꯖꯅꯁꯨ ꯆꯨꯊꯣꯛꯇꯦ ꯑꯗꯨ ꯀꯩꯅꯣ ꯀꯌꯥ ꯑꯟꯇꯥꯔꯗꯦ
ꯅꯈꯣꯏꯒꯤ ꯂꯩꯐꯝꯒꯤꯗꯤ ꯆꯥꯛ ꯄꯤꯔꯕꯣ
ꯎꯝ ꯄꯤꯗꯣꯏꯗ ꯍꯌꯦꯡꯗꯒꯤ ꯄꯤꯅꯦ ꯍꯥꯏꯕꯅꯤ
ꯑꯣ ꯑꯗꯨꯗꯤ ꯑꯩꯈꯣꯏꯒꯤꯁꯨ ꯑꯗꯨꯃꯥꯏꯅ ꯄꯤꯗꯧ ꯃꯥꯜꯂꯤꯦ
ꯄꯤꯔꯛꯑꯅꯤ ꯑꯩꯌꯦꯡꯉꯣꯟꯗ
ꯎꯝ
ꯍꯌꯦꯡ ꯍꯌꯦꯡ ꯋꯥ ꯍꯌꯦꯡ ꯉꯁꯤꯐꯧꯅꯦ ꯃꯣꯏꯅ ꯆꯥꯛ ꯄꯤꯔꯣꯏꯗꯣꯏꯗꯣ ꯍꯌꯦꯡꯗꯒꯤꯩ ꯂꯣꯏ ꯄꯤꯔꯗꯣꯏꯔꯕ ꯍꯌꯦꯡ ꯍꯤꯡꯗꯧꯀꯥꯕ ꯅꯠꯇ꯭ꯔꯣ
ꯃꯥꯅꯦ
ꯗꯨꯛꯅꯗ ꯄꯤꯅ
ꯑꯣ ꯑꯗꯨꯗꯤ ꯍꯌꯦꯡ ꯑꯥ ꯅꯪ ꯑꯗꯨꯗꯤ ꯍꯌꯦꯡ ꯄꯨꯡ ꯀꯌꯥꯗ ꯆꯠꯀꯅꯤ ꯑꯣꯖꯥꯗ
ꯑꯗꯣ ꯊꯥꯖꯤꯟꯕꯔꯣ
ꯑ
ꯑꯌꯨꯛꯇ ꯆꯤꯡꯊꯣꯛꯄꯒꯗꯧꯕ ꯆꯠꯀꯅꯤꯅ ꯆꯥꯛ ꯇꯣꯛꯂꯒ ꯑꯗꯨꯒ ꯑꯗꯨꯝ ꯆꯦꯗꯣ ꯊꯥꯖꯜꯂꯒ ꯊꯝꯃꯃꯅꯦ꯫
ꯑꯣꯝ ꯑꯩꯗꯤ ꯍꯌꯦꯡ ꯄꯨꯡ ꯇꯔꯥꯗꯒꯤ ꯏꯆꯦ ꯍꯣꯏꯒ ꯑꯩꯈꯣꯏꯒꯤ ꯑꯃ ꯑꯣꯗꯤꯇꯣꯔꯤꯌꯝ ꯑꯆꯧ ꯑ ꯑꯃ ꯂꯩꯕꯗꯣꯗꯤ ꯆꯠꯇꯣꯔꯤꯅꯤ꯫
ꯑꯣꯗꯤꯇꯔꯤꯌꯝ ꯃꯆꯧꯕ ꯀꯩꯗꯧꯕ
ꯑꯗꯨꯗ ꯆꯠꯇꯣꯔꯤꯕꯝꯅꯦ ꯍꯌꯦꯡ ꯑꯩꯈꯣꯏꯒꯤ ꯀꯩꯊꯤ ꯊꯤꯕꯗꯣ ꯄꯣꯠ ꯄꯣꯠ ꯆꯩ ꯄꯣꯠꯆ ꯊꯤꯕꯒꯤ ꯊꯧꯔꯝꯗꯣ
ꯑꯣ ꯄꯨꯡ ꯀꯌꯥꯗꯒꯤ ꯇꯣꯏꯕꯥ
ꯄꯨꯡ ꯇꯔꯥꯗꯒꯤ ꯄꯨꯡ ꯇꯔꯥ ꯅꯪꯅꯕ ꯂꯥꯛꯑꯣ ꯍꯥꯏꯔꯛꯑꯦ꯫
ꯍꯦꯟꯗꯣꯏ ꯂꯥꯛꯅꯤ ꯍꯥꯏꯕ꯭ꯔꯣ
ꯎꯝ ꯂꯥꯛꯇꯧ ꯃꯥꯥꯟꯂ ꯆꯦꯆꯦ ꯍꯦꯟꯊꯣꯏꯗꯨ ꯏꯃꯥꯁꯨ ꯌꯥꯎꯕꯅꯤ ꯉꯁꯥꯏ ꯃꯃꯤꯡ ꯊꯥꯒꯠꯂꯛꯄꯗ ꯑꯩ ꯊꯦꯡꯅꯔꯝꯃꯤ꯫
ꯐꯖꯅ ꯐꯖꯅ ꯃꯥꯏ ꯄꯥꯛꯅꯕ ꯇꯥꯎ ꯫
ꯍꯣꯏ ꯑꯝꯟꯕ ꯑꯣꯏꯅꯁꯨ ꯌꯥꯎꯕꯅꯦ ꯀꯃꯥꯏ ꯀꯃꯥꯏ ꯇꯧꯗꯣꯏꯅꯣ ꯈꯪꯗꯦ꯫ ꯑꯗꯣ ꯑꯗꯨꯝ ꯄꯣꯠ ꯀꯩꯀꯥ ꯊꯤꯕꯩ ꯃꯣꯏ ꯍꯦꯟ ꯁꯤꯨꯔꯛꯄꯗꯣ ꯃꯣꯏꯅ ꯑꯗꯨ ꯑꯗꯨ ꯊꯤꯌꯨ ꯑꯗꯨ ꯊꯤꯌꯨꯅ ꯍꯥꯏꯔꯛꯄ ꯑꯗꯨ ꯆꯦ ꯄꯤꯔꯛꯄꯗꯨ ꯐꯖꯅ ꯌꯦꯡꯉꯒ ꯐꯣꯇꯣꯒꯨꯝꯝꯕ꯫ ꯉꯁꯥꯏꯒꯤ ꯑꯩꯈꯣꯏꯅ ꯍꯥꯏꯅꯈꯤꯕ ꯐꯣꯇꯣꯗꯣ꯫
ꯎꯝ
ꯅꯪ ꯅ ꯍꯥꯏꯈꯤꯕꯗ ꯃꯤꯠꯌꯦꯡ ꯆꯦ ꯍꯥꯏꯕ꯭ꯔꯥ ꯑꯗꯨꯗꯨ ꯑ ꯆꯤꯡꯊꯣꯛꯆꯦ ꯑꯗꯨ ꯆꯤꯡꯊꯣꯛꯆꯦ ꯑꯗꯣ ꯑꯗꯨꯗꯣ ꯁꯦꯠꯒꯥꯏꯔꯒ ꯄꯤꯔꯛꯑꯅꯤ ꯑꯗꯨ ꯁꯦꯠꯒꯥꯏꯔꯒ ꯒꯨꯝꯕ ꯑꯣꯏꯔꯁꯨ ꯃꯣꯏꯅ ꯄꯤꯔꯛ ꯑꯩꯈꯣꯏꯅ ꯀꯣꯏꯊꯤ ꯊꯤꯔꯒ ꯌꯦꯡꯗꯧꯕ ꯃꯥꯜꯂꯦ꯫
ꯅꯣꯏꯅ ꯃꯄꯨꯡ ꯐꯥꯅ ꯁꯦꯝꯖꯤꯜꯂꯒ ꯑꯗꯨꯒ꯫ ꯁꯦꯝꯖꯤꯟꯕ ꯂꯣꯏꯔꯀꯥꯟꯗ ꯁꯤ ꯃꯐꯝꯅꯤ ꯁꯤꯅꯦ ꯁꯤꯕ ꯋꯥꯅꯤ꯫
ꯃꯥꯅꯤ꯫
ꯅꯣꯏ ꯍꯌꯦꯡ ꯀꯣꯛꯂꯦ ꯈꯠꯂꯨꯗꯣꯔꯤꯑꯕ꫰꫰
ꯀꯣꯛ ꯂꯩꯈꯠꯂꯨꯗꯣꯏꯅꯤ ꯍꯌꯦꯡ ꯂꯥꯛꯑꯣꯀꯣ ꯌꯦꯡꯕ ꯑꯩꯈꯣꯏ ꯉꯥꯏꯔꯝꯒꯦ꯫
ꯍꯣꯏ ꯉꯥꯏꯔꯝꯃꯣ ꯂ ꯈꯪꯗꯦ ꯑꯗꯣ ꯉꯁꯤ ꯂꯥꯏꯔꯤꯛ ꯄꯥꯕ ꯂꯣꯏꯔꯗꯤ꯫ ꯂꯥꯛꯀꯦ ꯑꯗꯨꯒ ꯂꯥꯏꯔꯤꯛ ꯄꯥꯕ ꯂꯣꯏꯗ꯭ꯔꯒꯗꯤ ꯈꯪꯗ꯭ꯔꯦ꯫
ꯍꯣꯏ ꯑꯗꯨꯗꯤ ꯅꯪꯁꯨ ꯅꯪꯒꯤ ꯇꯧꯒꯗꯕ ꯊꯕꯛꯁꯤꯡꯗꯣ ꯀꯩꯅꯣ ꯇꯧꯔꯣ ꯇꯧꯔꯣ꯫ ꯑꯩꯁꯨ ꯂꯣꯏꯔꯒ ꯂꯥꯏꯔꯤꯛ ꯂꯥꯏꯁꯨ ꯉꯥꯏꯍꯥꯛ ꯄꯥꯅꯕ ꯏꯔꯨ ꯃꯥꯏꯊꯪ ꯉꯥꯏꯍꯥꯛ ꯂꯨꯕ ꯈꯣꯠꯄ ꯀꯔꯤ ꯑꯃ ꯀꯔꯤ ꯑꯃ ꯀꯅꯥ ꯑꯃ ꯇꯧꯔꯨꯈꯤꯒꯦ꯫
ꯍ ꯍꯣꯏ ꯇꯧꯊꯣꯛꯎꯔꯣ ꯇꯧꯊꯣꯛꯎꯔꯣ ꯊꯝꯃꯦ ꯊꯝꯃꯦ꯫
ꯊꯝꯃꯦ ꯊꯝ
ꯎꯝ